ꯇꯥꯕ꯭ꯔꯣ ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯆꯥꯛ ꯆꯥꯠꯇꯣꯛꯑꯒ ꯍꯧꯖꯤꯛ ꯑꯗꯨꯝ ꯐꯝꯃꯒ ꯂꯩꯔꯤꯗ
ꯅꯨꯡꯉꯥꯏꯔꯦꯍꯦ ꯅꯪꯁꯨ ꯅꯨꯡꯉꯥꯏꯕ꯭ꯔꯣ ꯀꯃꯥꯏ ꯅꯨꯡꯉꯥꯏꯇꯕꯅꯣ ꯀꯔꯤ ꯇꯧꯕꯒꯤ ꯅꯨꯡꯉꯥꯏꯇꯕꯅꯣꯕ ꯍꯥ
ꯃꯔꯝ ꯌꯥꯝ ꯂꯩꯗ
ꯀꯔꯤ ꯀꯔꯤ ꯃꯔꯝꯅꯅꯦ ꯅꯖꯤꯛ ꯅꯨꯡꯉꯥꯏꯗꯕꯗꯨꯕꯣ
ꯀꯔꯤ ꯇꯧꯔ
ꯀꯩ ꯌꯦꯟꯁꯥꯡ ꯆꯥꯔꯒꯦ
ꯑꯁ ꯉꯁꯤꯗꯤ ꯏꯆꯦ ꯑꯃ ꯀꯩꯅꯣ ꯎꯝ ꯑꯩꯈꯣꯏ ꯂꯩꯀꯥꯏꯔꯣꯝꯗꯒꯤ ꯂꯥꯛꯑꯦꯕꯀꯣ ꯑꯗꯨꯏ ꯉꯥ ꯑꯣꯏꯅ ꯊꯣꯡꯔꯒ ꯆꯥꯔꯦ ꯅꯪꯗꯤ
ꯑꯁ ꯉꯁꯤꯗꯤ ꯁꯧꯒ꯭ꯔꯤ ꯑꯣꯏꯅ ꯆꯥꯔꯦ
ꯑꯩꯗꯤ ꯁꯧꯔꯤꯗꯒꯤ ꯀꯩꯅꯣꯅꯦ ꯈ꯭ꯋꯥꯏꯗꯩ ꯄꯥꯝꯕ ꯏꯟꯁꯥꯡꯅꯦ
ꯑꯣ ꯍꯎꯋꯦ ꯍ ꯁꯧꯒ꯭ꯔꯤ ꯍꯎꯋꯦ
ꯎꯝ ꯉꯁꯤꯗꯤ ꯀꯔꯤ ꯀꯔꯤ ꯀꯥꯏ ꯀꯥꯏ ꯆꯠꯄ꯭ꯔꯣ
ꯍꯧꯖꯤꯛ ꯑ ꯉꯁꯤꯁꯦ ꯑꯁ ꯀꯩꯝ ꯆꯠꯇꯦꯗ
ꯑꯗꯨꯝ ꯂꯩꯌꯦ
ꯎꯝ ꯍꯣꯁꯄꯤꯇꯥꯜꯗ ꯕꯦꯇꯅꯔꯤ ꯍꯣꯁꯄꯤꯇꯥꯜꯗ ꯑꯃꯨꯛ ꯃꯨꯛ ꯆꯜꯂꯦ
ꯑꯦ ꯀꯅꯥꯒꯤ ꯍꯨꯏꯔꯥ ꯀꯩꯔꯣ ꯁꯤꯕ꯭ꯔꯣ ꯅꯠꯇ꯭ꯔꯒ ꯅꯥꯕ꯭ꯔꯣ
ꯌꯦꯟ ꯌꯦꯟꯗꯣ ꯑꯩꯈꯣꯏꯒꯤ ꯌꯦꯟꯗꯣ ꯄꯣꯁ ꯃꯦꯇꯦꯝ ꯄꯣꯁ ꯃꯦꯇꯦꯝ ꯇꯧꯕꯒꯤ ꯆꯠꯄ
ꯀꯩꯗꯧꯕꯒꯤꯅꯣ ꯅꯣꯏꯒꯤ ꯌꯦꯟꯗꯣ ꯀꯩꯗꯧꯔꯦ ꯍꯥꯏꯕꯅꯣ
ꯌꯦꯟꯗꯣ ꯑ ꯅꯥꯔꯦ ꯃꯔꯤ ꯃꯉꯥ ꯁꯤꯈ꯭ꯔꯦ ꯑꯗꯨꯅꯦ ꯄꯣꯁꯃꯦꯇꯦꯝ ꯇꯧꯊꯣꯛꯑꯦ ꯑꯗꯨꯒ ꯍꯤꯗꯥꯛ ꯈꯔ ꯅꯨꯡ ꯅꯨꯡꯊꯤꯟꯒ ꯅꯨꯡꯗꯥꯡꯉ ꯁꯨꯃꯥꯏ ꯍꯤꯗꯥꯛ ꯈꯔ ꯄꯤꯈ꯭ꯔꯕꯅꯦ
ꯑꯣ
ꯅꯪꯁꯨ ꯍꯧꯖꯤꯛ ꯃꯄꯥꯟꯗ ꯐꯝꯃꯤꯔꯣ
ꯎꯝ ꯃꯄꯥꯟꯗ
ꯑꯁ ꯅꯣꯏꯁꯨ ꯊꯥ ꯎꯕ꯭ꯔꯣ ꯑꯩꯒꯨꯝꯅ ꯍꯥꯥ ꯑꯩꯁꯨꯅꯦ ꯃꯊꯛ ꯑꯣ ꯃꯊꯛꯇ ꯀꯩꯁꯨ ꯎꯗꯦ
ꯑ
ꯊꯥ ꯎꯗꯕ꯭ꯔꯣ ꯊꯥ
ꯎꯋꯦ ꯎꯋꯦ
ꯑꯣ ꯑꯩ ꯑꯩꯒꯤ ꯑꯩꯁꯨ ꯃꯊꯛꯇ ꯏꯊꯟꯗ ꯇꯦꯔꯦꯁꯇ ꯀꯥꯔꯒ ꯐꯣꯟ ꯇꯧꯔꯤꯅꯤꯅꯦ ꯑꯩꯁꯦ
ꯑ ꯑꯥ
ꯊꯥ ꯌꯦꯡꯔꯒ
ꯊꯥ ꯌꯦꯡꯂꯒ ꯀꯥꯏꯅ
ꯍꯥꯏꯅꯦ ꯊꯥ ꯌꯦꯡꯔꯒ ꯅꯨꯡꯁꯤ ꯅꯨꯡꯁꯤꯕ ꯋꯥꯔꯤ ꯁꯥꯔꯤꯅꯦ
ꯌꯥꯏꯅꯦ
ꯊꯥ ꯌꯦꯡꯔ ꯋꯥꯈꯜ ꯅꯨꯡꯉꯥꯏꯇꯕ ꯁꯥꯒꯦꯔꯣ ꯍꯥꯎꯋꯦ ꯅꯪꯅ ꯊꯥ ꯌꯦꯡꯔꯒ ꯋꯥꯈꯜ ꯅꯨꯡꯉꯥꯏꯇꯦ ꯍꯥꯏꯕꯗꯤ ꯁꯣꯏꯗ꯭ꯔꯣ
ꯏꯁꯇ
ꯀꯩꯅꯣꯝꯃꯗꯤ ꯌꯦꯡꯗ꯭ꯔꯖꯨ ꯎꯕꯗꯨꯔꯣ ꯅꯪꯅ
ꯅꯪꯅ ꯍꯥꯏꯕꯗꯨꯅ ꯁꯨꯝ ꯌꯦꯡꯕ ꯋꯥꯅꯤ
ꯊꯥ ꯌꯦꯡꯔꯒ ꯋꯥꯔꯤ ꯁꯥꯟꯅꯕꯁꯦ ꯅꯨꯡꯉꯥꯏꯕꯅꯤꯅꯦꯍꯦ
ꯑꯁ
ꯅꯠꯇ꯭ꯔꯥ ꯃꯤ ꯏꯁꯩꯒ ꯏꯔꯤꯕꯁꯤꯡꯗꯣ ꯊꯥ ꯌꯦꯡꯉꯒ ꯏꯕ ꯉꯥꯛꯇꯅꯦ
ꯊꯥꯏꯅꯒꯤ ꯋꯥꯔꯤꯗꯣ
ꯊꯥꯏ ꯊꯥꯏꯅꯒꯤ ꯋꯥꯔꯤꯗ ꯑꯗꯨꯅ ꯅꯨꯡꯉꯥꯏꯕꯅꯦ
ꯅꯪꯁꯦ ꯊꯥꯌꯦꯡ ꯀꯩ ꯀꯩꯅꯣꯗꯤ ꯏꯔꯛꯂꯝꯅꯤ ꯆꯥꯡꯗꯝꯅꯔꯒ ꯀꯥꯏꯅ ꯁꯤꯁ ꯌꯥꯔꯦꯀꯣ
ꯏꯗꯦ ꯏꯍꯦ ꯈꯣꯏꯅꯦ
ꯏꯔꯝꯒꯅꯤꯗ ꯐꯥꯖꯗꯦꯗ ꯅꯪꯁꯦ ꯍꯌꯦꯡꯗꯤ ꯀꯩꯕ
ꯍꯥꯥ
ꯍꯌꯦꯡꯗꯤ ꯀꯥꯏ ꯆꯠꯇꯣꯏꯅꯣ
ꯍꯌꯦꯡꯁꯦ ꯈꯪꯗꯦ ꯑꯩꯈꯣꯏ ꯃꯔꯨꯞꯁꯤꯡꯅꯀꯣ ꯀꯣꯏꯕ ꯆꯠꯁꯦꯅ ꯑꯩꯗꯤ ꯀꯣꯏꯕꯗꯣ ꯆꯠꯅꯤꯡꯗꯕ ꯑꯗꯨꯒꯤ ꯈꯪꯗꯔꯦ
ꯀꯪ ꯀꯩꯒꯤꯔꯣ ꯀꯔꯤꯒꯤ ꯆꯠꯅꯤꯡꯅꯕ꯭ꯔꯣ
ꯂꯥꯞꯇ꯭ꯔꯗꯤ ꯆꯥꯅꯤꯡꯗꯕ ꯑꯗꯨꯒꯤ
ꯈꯣꯏꯔꯣꯝꯗ ꯀꯣꯏꯔꯛꯑꯣ ꯑꯗꯨꯗꯤ ꯁꯛ ꯈꯪꯅꯕ ꯑꯣꯏꯅ
ꯎ ꯄꯩꯁꯥ ꯊꯥꯔꯛꯑꯣ ꯑꯗꯨꯗꯤ ꯒꯥꯔꯤ ꯚꯔꯥꯒꯤ
ꯅꯣꯡꯃ ꯅꯠꯇ꯭ꯔꯁꯨ ꯅꯣꯡꯃꯗꯤ ꯊꯥꯔꯛꯀꯦꯍꯦ ꯉꯥꯏꯕꯇ ꯀꯜꯂꯣ
ꯎꯝ
ꯊꯥꯔꯛꯀꯦ
ꯅꯣꯏꯕꯨ ꯉꯥꯏꯕꯅꯤꯅꯦ
ꯍꯣꯏ ꯉꯥꯏꯌꯣ ꯃꯇꯥꯡ ꯆꯥꯕꯗꯀꯣ
ꯍꯌꯦꯡ ꯍꯌꯦꯡꯖꯦ ꯏꯇꯩꯃꯒ ꯎꯝ ꯃꯆꯥꯅꯨꯄꯤꯒ ꯃꯣꯏꯒꯤ ꯃꯕꯣꯛ ꯌꯨꯝꯗ ꯆꯠꯀꯦꯅ ꯍꯥꯏꯕꯅꯦ
ꯑꯣ ꯀꯩꯗꯧꯅꯤꯉꯥꯏ
ꯃꯕꯣꯛꯄꯨ ꯌꯦꯡꯅꯤꯡꯉꯥꯏ
ꯑꯣ
ꯅꯣꯏ ꯅꯣꯏꯔꯣꯝꯗ
ꯑꯣ ꯑꯩꯈꯣꯏꯔꯣꯝꯗ ꯑꯣ
ꯐꯩꯌꯦꯅꯦ ꯅꯣꯏꯗꯤ ꯍꯧꯖꯤꯛ ꯊꯥꯗꯦ ꯏꯪꯕ꯭ꯔꯣ ꯀꯃꯥꯏꯟ ꯇꯧꯕ꯭ꯔꯣ
ꯑꯁ ꯃꯄꯥꯟꯗ ꯃꯄꯥꯟꯗ ꯂꯩꯕꯅꯤꯅ ꯍꯧꯖꯤꯛꯗꯤ ꯅꯨꯡꯉꯥꯏꯔꯦ ꯈꯔꯗꯤ ꯅꯨꯡꯉꯥꯏꯔꯦ
ꯎꯝ
ꯅꯨꯡꯁꯤꯠ ꯈꯔ ꯂꯥꯛꯑꯕ
ꯅꯣꯏꯁꯨ ꯃꯅꯨꯡ ꯆꯪꯝꯉꯃꯗꯤ ꯁꯥꯗꯤ ꯁꯥꯔꯝꯅꯤꯀꯣ
ꯎꯝ ꯌꯥꯝ ꯌꯥꯝ ꯀꯟꯅꯗꯤ ꯁꯥꯗꯦꯗ ꯁꯥꯕꯗꯤ ꯁꯥꯏ
ꯑꯣ ꯁꯤꯗꯤ ꯑꯗꯨꯝ ꯁꯥꯏꯌꯦꯕ ꯑꯁ ꯁꯥꯥꯕꯩ ꯒ꯭ꯌꯥꯟ ꯃꯥꯟ ꯇꯥꯗꯦꯗ
ꯉꯁꯤꯗꯤ ꯅꯪ ꯍꯌꯦꯡ ꯀꯥꯏꯗ ꯀꯥꯏꯗ ꯆꯠꯅꯤ ꯍꯥꯏꯕꯅꯣ ꯀꯣꯏꯕ
ꯈꯪꯗꯔꯤꯌꯦ ꯍꯌꯦꯡ ꯕꯣꯜꯁꯨ ꯂꯩꯕꯅꯤꯅ ꯕꯣꯜ ꯌꯦꯡꯉꯗꯤ ꯑꯃꯨꯛ ꯍꯧꯒꯠꯄ ꯉꯝꯃꯣꯏ ꯀꯃꯥꯏꯅ ꯇꯧꯔꯤꯅꯣ ꯈꯪꯗ꯭ꯔꯦ ꯉꯁꯤꯁꯨ ꯕꯣꯜ ꯉꯁꯤꯁꯨ ꯕꯣꯜ ꯌꯦꯡꯅꯤꯡꯉꯥꯏ ꯔꯤꯐ꯭ꯔꯦꯁꯃꯦꯟ ꯑꯃꯨꯛ ꯂꯧꯔꯦ ꯌꯦꯉꯗꯣꯏꯔ ꯌꯦꯉꯉꯔꯣꯏꯗꯔ ꯍꯥ
ꯌꯥꯝ ꯅꯨꯡꯉꯥꯏꯌꯦꯕ
ꯑ ꯀꯅꯥ ꯀꯅꯥ ꯌꯦꯡꯗꯣꯏꯅꯣ ꯅꯊꯟꯗ ꯌꯦꯡꯗꯣꯏꯔꯣ ꯅꯠꯇ꯭ꯔꯒ ꯀꯅꯥ ꯀꯅꯥ ꯌꯦꯡꯗꯣꯏꯅꯣ
ꯈꯪꯗ꯭ꯔꯦ ꯃꯇꯝ ꯂꯥꯛꯑꯒ ꯅꯪꯅꯅꯦ
ꯔꯤꯐ꯭ꯔꯦꯁꯃꯦꯟ ꯒ ꯔꯤꯐ꯭ꯔꯦꯁꯃꯦꯟꯒ ꯂꯩꯔꯗꯤ ꯅꯪꯁꯨ ꯌꯦꯡꯕ ꯍꯧꯗ꯭ꯔꯤꯉꯩꯗ ꯆꯥꯕ ꯂꯣꯏꯈꯤꯅꯤꯀꯣ
ꯑꯁ ꯀꯗꯥꯏꯗꯒꯤ ꯍꯦꯛ ꯇꯨꯝꯅꯤꯡꯉꯕ ꯑꯗꯨ ꯆꯥꯗꯣꯏꯅꯦ
ꯑꯣ ꯑꯗꯨꯗꯤ ꯅꯪ ꯑꯗꯨꯝ ꯊꯝꯃꯅꯤ ꯄꯨꯡ ꯀꯌꯥꯗ ꯂꯩꯕ꯭ꯔꯣ ꯄꯨꯡ ꯀꯌꯥꯗ ꯂꯩꯕ꯭ꯔꯣꯕ
ꯄꯨꯡ ꯑꯅꯤ ꯑꯗꯨꯒ ꯃꯉꯥ ꯃꯉꯥꯗꯁꯨ ꯂꯩꯕꯅꯦ
ꯑꯗꯨ ꯉꯥꯏꯇꯥꯔꯦ ꯄꯨꯡ ꯑꯅꯤꯗꯣ
ꯎꯝ
ꯑꯣ ꯉꯥꯏꯔꯒ ꯅꯃꯥꯟꯅꯕꯒꯨꯝꯕ
ꯉꯁꯤ ꯀꯩꯅꯣ ꯂꯩꯕꯅꯦ ꯄꯨꯡ ꯃꯉꯥꯗ ꯄꯨꯡ ꯃꯉꯥꯗꯀꯣ
ꯍꯣꯏ
ꯀꯩꯅꯣ ꯔꯣꯟ ꯅꯎꯗꯣ ꯂꯩꯕꯅꯦ ꯃꯥꯒꯤ ꯃꯦꯁ ꯂꯩꯔꯤꯅꯦ
ꯑꯩꯅꯦ ꯐꯖꯅ ꯌꯦꯡꯊꯣꯛꯎꯅꯦ
ꯌꯦꯡꯉꯣ ꯅꯣꯏꯁꯨ
ꯑꯩꯈꯣꯏꯁꯨ ꯌꯦꯡꯗꯤ ꯌꯦꯡꯗꯣꯏꯅꯦ ꯍꯥꯏꯕꯗꯤ ꯑꯗꯨꯕꯨꯣ ꯑꯩꯈꯣꯏꯁꯨ ꯑꯩꯗꯤ ꯑꯁꯤ ꯇꯦꯔꯦꯁ ꯃ ꯈꯛꯇ ꯂꯩꯌꯦꯕꯣ ꯑꯣ ꯇꯦꯔꯦꯁꯇꯣ ꯑꯗꯨ ꯑꯩꯗꯤ ꯕꯔꯣ ꯐꯥꯎꯗꯤ ꯂꯩꯗꯣꯏꯅꯦꯕ ꯁꯤꯗ ꯍꯥꯏꯗꯤ ꯎꯝ ꯔꯨꯝ ꯃꯅꯨꯡꯗ ꯌꯥꯝ ꯁꯥꯏꯕ ꯆꯠꯂꯒ ꯇꯨꯝꯕ ꯌꯥꯗ꯭ꯔꯒ ꯂꯥꯡꯕꯁꯨ ꯄꯨꯗꯤ ꯁꯤꯗ ꯏꯪ ꯂꯩꯕꯅ ꯐꯠꯇ꯭ꯔꯣ
ꯑꯥ
ꯑꯗꯨꯒꯤ ꯑꯩꯅ ꯃꯊꯛꯇ ꯑꯗꯨꯝ ꯍꯧꯖꯤꯛꯁꯨ ꯑꯩ ꯆꯠꯊꯣꯛ ꯆꯠꯁꯤꯟ ꯇꯠꯊꯣꯛ ꯆꯁꯤꯟꯊꯔꯒ ꯂꯩꯕꯅꯤ ꯌꯥꯝꯍꯟꯗꯅ ꯁꯤꯅ ꯅꯨꯡꯉꯥꯏꯔꯦ ꯍꯥꯏ
ꯑꯗꯨ ꯅꯨꯡꯊꯤꯜ
ꯆꯔꯁ ꯆꯔꯁ ꯀꯥꯔꯣꯏꯗ꯭ꯔꯣ
ꯑꯩꯈꯣꯏꯅꯤ ꯍꯣꯏ ꯀꯥꯔꯣꯏ
ꯑꯣ ꯁꯨꯛ ꯀꯥꯛꯀꯗ꯭ꯔꯦ
ꯑ ꯀꯥ ꯊꯥꯏꯅ ꯑꯩꯅ ꯑꯩ ꯊꯥꯏꯅꯗꯤ ꯀꯥꯔꯝꯃꯦ ꯍꯧꯖꯤꯛꯀꯥꯟꯗꯤ ꯍꯣꯏ ꯍꯥꯏꯕꯗꯤ ꯃꯐꯝꯗꯣ ꯌꯥꯝ ꯂꯥꯞꯄꯦꯕ ꯑꯗꯨꯒꯤ ꯆꯠꯇꯦꯕ
ꯎꯝ ꯎꯝ ꯃꯣꯏꯒꯤ ꯆꯥꯔꯖ ꯆꯠꯄ ꯌꯥꯗ꯭ꯔꯣ
ꯑꯣ ꯅꯪꯅ ꯈꯟꯕꯗꯣ ꯇꯣꯡꯉꯥꯜꯂꯦ ꯑꯩ ꯍꯧꯖꯤꯛ ꯂꯩꯔꯤꯁꯦ
ꯑꯥ
ꯅꯪꯅ ꯈꯟꯕꯗꯣ ꯅꯠꯇ꯭ꯔꯦ ꯃꯐꯝ ꯅꯠꯇ꯭ꯔꯦ ꯑꯗꯨꯒꯤ
ꯑꯩꯗꯤ ꯑꯗꯨ ꯃꯄꯝꯗ ꯈꯜꯂꯨꯔꯦ
ꯂꯩꯕ ꯃꯐꯝꯗ ꯈꯜꯂꯝꯕꯅꯦꯕꯀꯣ ꯊꯥꯏꯅ ꯂꯩ ꯑꯩ ꯍꯧꯖꯤꯛ ꯏꯆꯦ ꯑꯃ ꯀꯩꯅꯣ ꯇꯧꯔ ꯂꯩꯌꯦꯕ ꯑꯦꯛꯖꯥꯝ ꯂꯩꯕꯒꯤꯀꯣ ꯑꯩ ꯃꯄꯥꯟꯗꯅꯦꯕ ꯍꯧꯖꯤꯛ ꯂꯩꯔꯤꯁꯦ
ꯑꯣ
ꯑꯗꯨ ꯏꯆꯦꯒꯤ ꯑꯦꯛꯖꯝ ꯑꯗꯨꯒꯤꯅꯤ ꯑꯩꯅ ꯁꯥꯏꯑꯦ ꯁꯥꯏꯑꯦ ꯍꯥꯏꯕꯗꯣ ꯑꯗꯨ ꯏꯆꯦꯗꯣ ꯑꯦꯛꯖꯥꯝ ꯂꯣꯏꯗ꯭ꯔꯤ ꯐꯥꯎꯗꯤ ꯑꯩ ꯂꯩꯗꯣꯏꯅꯦꯕ ꯁꯤꯗ ꯃꯥ ꯑꯦꯛꯖꯥꯝ ꯂꯣꯏꯔ ꯒ ꯑ ꯀꯩꯅꯣ ꯇꯧꯕ ꯀꯥꯟꯗ ꯑꯩꯁꯨ ꯑꯃꯨꯛ ꯑꯩꯈꯣꯏꯔꯣꯝꯗ ꯊꯣꯛꯅꯤꯡꯉꯗꯤ ꯊꯣꯛꯀꯅꯤ ꯊꯣꯛꯅꯤꯡꯗ꯭ꯔꯗꯤ ꯁꯤꯗ ꯀꯩ ꯀꯩꯅꯣ ꯇꯧꯔꯅꯤ ꯑꯗꯨꯕꯨ ꯏꯆꯦꯗꯣ ꯑꯦꯛꯖꯥꯝ ꯃꯥꯒꯤ ꯐꯥꯏꯅꯦꯜꯒꯤ ꯑꯦꯛꯖꯥꯝ ꯑꯣꯏꯅ ꯂꯩꯌꯦꯕꯀꯣ ꯆꯥꯛ ꯏꯟꯁꯥꯡ ꯀꯔꯤ ꯀꯔꯤ ꯇꯧꯕꯒꯤ ꯑꯩꯉꯣꯟꯗ ꯁꯨꯇꯤ ꯂꯩꯔꯗꯤ ꯊꯣꯛꯑꯣ ꯈꯣꯠꯂꯣ ꯍꯥꯏꯕ ꯑꯩꯅ ꯊꯣꯛꯄꯅꯦꯕ ꯁꯨꯝꯔ ꯁꯨꯝ
ꯅꯍꯥꯟꯅ ꯍꯥꯏꯕ ꯌꯥꯗ꯭ꯔꯣ ꯑꯗꯨꯗꯤ
ꯑꯗꯨꯅꯦ ꯍꯦꯅꯪ ꯑꯩꯅ ꯑ ꯑꯩꯅꯁꯨ ꯍꯥꯏꯗꯕꯒꯤꯅꯤꯅꯦꯍꯦ
ꯎꯝ ꯎꯝ ꯅꯪꯒꯤ ꯑꯁꯣꯏꯕꯅꯦ ꯑꯗꯣ
ꯍꯣꯏ ꯈꯪꯗꯦ ꯊꯥꯁꯨ ꯀꯨꯏ ꯀꯨꯏꯔꯒ ꯎꯝ ꯀꯩꯅꯣ ꯃꯥꯟꯈ꯭ꯔꯦꯗ ꯅꯨꯃꯤꯠ ꯑꯣꯏꯅ ꯃꯥꯟꯈ꯭ꯔꯦ
ꯎ ꯑꯩ ꯑꯈꯣꯏ ꯑꯈꯣꯏꯔꯣꯝꯗꯗꯤ ꯑꯩꯅꯤ ꯑꯩ ꯉꯁꯥꯏ ꯍꯥꯏꯕꯗꯣ ꯑꯗꯨꯒꯤꯅꯦ ꯃꯝꯃꯦ ꯍꯥꯏꯕꯗꯣ ꯍꯦ
ꯑꯣ ꯑꯗꯨꯒꯤꯅꯦ ꯑꯩꯈꯣꯏꯔꯣꯝꯗꯗꯤ ꯑꯗꯨꯝ ꯏꯪ ꯑ ꯃꯝꯗꯦꯕ ꯑꯗꯨꯝ ꯉꯥꯜꯂꯦꯒ ꯑꯗꯨꯕꯨ ꯑꯩꯅ ꯂꯩꯕ ꯂꯩꯀꯥꯏꯗꯤ ꯂꯩꯕ ꯌꯥꯝ ꯅꯨꯡꯉꯥꯏꯕ ꯂꯩꯀꯥꯏꯗꯨ ꯑꯣꯏꯌꯦꯕ ꯏꯪꯅꯒꯀꯣ
ꯑꯥ
ꯑꯩꯗꯤ ꯌꯥꯝ ꯅꯨꯡꯉꯥꯏꯌꯦ
ꯑꯣ ꯑꯗꯨꯗꯤ ꯐꯔꯦꯀꯣ ꯐꯖꯅ ꯂꯩꯔꯣ ꯅꯣꯏꯁꯨ
ꯐꯖꯅꯔꯦ ꯀꯔꯤ ꯍꯥꯏꯕ
ꯐꯖꯅ ꯂꯩꯔꯣ ꯅꯣꯏꯁꯨ
ꯐꯣꯟ ꯇꯧꯔꯤꯌꯦ ꯀꯩꯗ ꯇꯧꯈꯤꯁꯦꯅꯦ ꯀꯔꯤꯔꯣ
ꯃꯊꯟꯗ ꯃꯨꯠꯄ ꯑꯣꯏꯕꯅꯤꯅꯦ
ꯑꯗꯨꯕꯨꯗꯤ ꯀꯩꯁꯨ ꯀꯥꯏꯗꯦꯗ
ꯍꯣꯏ ꯀꯥꯏꯗꯕꯅꯤꯅ ꯀꯩꯒꯤ ꯅꯠꯇ꯭ꯔꯥ
ꯎꯝ ꯅꯪꯅ ꯊꯝꯅꯤꯡꯕꯅ
ꯑꯩꯗꯤ ꯑꯗꯨꯃꯥꯏꯟ ꯇꯧꯗꯦꯗ ꯑꯩ ꯑꯗꯨꯃꯥꯏꯟ ꯇꯧꯕ ꯐꯣꯟ ꯈꯨꯠꯇꯧ ꯑꯗꯨ ꯑꯗꯨꯃꯥꯏꯟ ꯇꯧꯒꯗꯧꯕ ꯃꯥꯟꯕ꯭ꯔꯣ
ꯍꯝ
ꯋꯥꯈꯜ ꯌꯥꯝ ꯅꯨꯡꯉꯥꯏ ꯏꯅꯔꯖꯤꯁꯦ ꯕꯨꯖꯇ ꯉꯥ ꯆꯥꯔꯦꯒ ꯇꯧꯔꯤꯅꯤꯅꯦꯍꯦ ꯑꯩꯁꯦ ꯈꯪꯕ꯭ꯔꯥ
ꯑꯩꯗꯤ ꯁꯧꯒ꯭ꯔꯤ ꯁꯧꯒ꯭ꯔꯤ ꯆꯥꯕꯅꯤꯅ ꯑꯁ ꯋꯥꯒ ꯉꯥꯡꯕꯁꯦ ꯈꯔ ꯋꯥꯔꯦ
ꯑꯁꯦꯡꯕ ꯅꯪ ꯁꯧꯒ꯭ꯔꯤꯒꯤ ꯀꯩꯅꯣꯅꯦ ꯏꯅꯔꯖꯤ ꯑꯣꯏꯅ ꯑꯣꯏꯕꯒꯤꯅꯦ
ꯉꯥꯒ ꯉꯥꯒ ꯁꯧꯒ꯭ꯔꯤꯗꯤ ꯑꯁ ꯑ ꯀꯃꯥꯏ ꯍꯥꯏꯁꯤꯔꯥ
ꯈꯦꯠꯅꯩ ꯍꯥꯏꯕꯗꯨꯔꯣ
ꯑ ꯈꯦꯠꯅꯩꯗꯅ
ꯍꯣꯏ ꯈꯦꯠꯅꯕꯗꯤ ꯁꯧꯒꯔꯤꯁꯨ ꯌꯥꯝ ꯍꯥꯎꯕꯅꯦ ꯑꯗꯨꯕꯨ ꯆꯥꯛꯇꯤ ꯌꯥꯝꯅ ꯂꯥꯝꯒꯟꯕ
ꯎꯝ
ꯃꯥꯗꯤ ꯌꯥꯝ ꯊꯨꯅ ꯂꯥꯝꯃꯦꯕ
ꯎꯝ
ꯑꯗꯨꯕꯨ ꯑꯗꯨꯝ ꯀꯩꯅꯣ ꯇꯧꯗꯤ ꯇꯧꯕꯅꯤꯅ ꯍꯥꯎꯗꯤ ꯍꯥꯎꯕꯅꯤꯗ
ꯀꯌꯥꯝ ꯀꯨꯏꯔꯒꯦ ꯅꯪ ꯀꯩꯅꯣꯗ ꯂꯩꯕ